ꯍꯂꯣ꯫
ꯇꯥꯕ꯭ꯔꯣ꯫
ꯇꯥꯏ꯫
ꯀꯩ ꯃꯊꯦꯜ ꯆꯥꯔꯒꯦ꯫
ꯉꯁꯤꯁꯦ ꯉꯥ ꯑꯃꯒ
ꯑꯥ꯫
ꯑꯃꯗꯤ ꯈꯪꯗꯦꯔꯦ ꯃꯃꯤꯡꯗꯣ ꯈꯪꯗꯦ ꯫ ꯑꯗꯨꯒ ꯆꯤꯡꯒꯤ ꯌꯦꯟꯁꯥꯡ ꯑꯃꯒ ꯀꯣ
ꯀꯃꯥꯏ ꯇꯧꯖꯥꯅ
ꯌꯥꯝ ꯍꯥꯎꯋꯦ ꯍꯥꯏꯌꯨ ꯇꯥꯔꯦꯗ꯫
ꯃꯁꯛꯇꯣ ꯀꯔꯝꯍꯥꯏꯟ ꯇꯧꯖꯥꯠꯂ
ꯑꯍꯝ ꯃꯁꯥꯒꯤ ꯑꯍꯝ ꯕꯤꯟꯁꯒꯤꯀꯣ ꯃꯅꯥꯗꯣ
ꯑꯥ ꯑꯥ꯫
ꯑꯗꯨ ꯃꯥꯜꯂꯤ ꯍꯣꯏ ꯍꯣꯏ ꯑꯗꯨ ꯑꯗꯨ ꯃꯥꯜꯂꯦꯕ ꯃꯃꯤꯡꯗ ꯈꯪꯗꯦ ꯑꯗꯨꯕꯨ ꯃꯥꯒꯤ ꯍꯥꯏ ꯁꯛꯇꯥ ꯍꯥꯏꯁꯦꯔꯀꯣ ꯑꯗꯣ ꯕꯤꯟꯒꯤ ꯑꯍ ꯃꯥꯜꯂꯦꯕ ꯑꯗꯨꯒꯅꯦ ꯅꯪꯗꯤ ꯇꯨꯡ
ꯇꯨꯝꯗꯔ꯭ꯤ
ꯇꯥꯕꯔ꯭
ꯇꯥꯏꯌꯦ ꯇꯥꯗꯔ꯭ꫭ
ꯍꯧꯖꯤꯛꯀꯤ ꯀꫭ ꯇꯥꯏꯌꯦ ꯇꯥꯏꯌꯦ
ꯑꯥ
ꯍꯜꯂꯣ
ꯇꯥꯏꯌꯦ
ꯇꯥꯏꯌꯦꯀꯣ
ꯑꯣ ꯇꯥꯏ ꯇꯥꯏ
ꯍꯧꯖꯤꯛ ꯇꯨꯝ ꯑꯍ ꯍꯧꯖꯤꯛ ꯇꯨꯝꯔꯗꯤ ꯄꯨꯡ ꯀꯌꯥꯗ
ꯍꯑ ꯕꯣꯜ ꯌꯦꯡꯈꯤꯗꯣꯏꯅꯦ ꯑꯍ
ꯑꯁ ꯉꯁꯤꯁꯦ ꯀꯅꯥ ꯀꯅꯥ ꯂꯩꯕ꯭ꯔꯣ
ꯅꯣꯔꯋꯦꯒ ꯀꯔꯤ ꯍꯥꯏꯕ꯭ꯔꯥ ꯑꯃꯗꯣ ꯃꯃꯤꯡ ꯑꯃꯗꯣ ꯀꯥꯎꯔꯦ
ꯅꯣꯔꯋꯦꯒ ꯑꯥꯏꯚꯣꯔꯤ ꯍꯥꯏꯒꯗ꯭ꯔꯥ ꯀꯣ
ꯑꯥ
ꯃꯃꯤꯡꯗꯣ ꯄꯨꯡ ꯀꯌꯥꯅꯣ
ꯇꯦꯟ ꯊꯥꯔꯇꯤ
ꯑꯁ ꯑꯩꯁꯨ ꯌꯦꯡꯉꯅꯤꯍꯦ ꯑꯗꯨꯗꯤ ꯑꯩꯗꯤ ꯇꯨꯌꯦꯜꯞ ꯊꯥꯔꯇꯤꯒꯨꯝꯕꯗ ꯈꯟꯕꯀꯣ
ꯅꯠꯇꯦ ꯇꯦꯟ ꯊꯥꯔꯇꯤ ꯑꯣꯏꯕꯅꯦ꯫
ꯑꯁ ꯑꯗꯨꯗꯤ ꯑꯩꯁꯨ ꯌꯦꯡꯉꯅꯤ ꯀꯅꯥꯕꯨ ꯁꯞꯄꯣꯔꯠ ꯇꯧꯕ꯭ꯔꯣ
ꯈꯪꯗꯔꯤ
ꯅꯣꯔꯋꯥ
ꯑ ꯇꯥꯏ ꯇꯥꯏꯌꯦ
ꯅꯪ ꯅꯪꯅ ꯁꯞꯄꯣꯔꯠ ꯇꯧꯕꯗꯤ ꯅꯣꯔꯋꯦꯂꯥ ꯅꯠꯇ꯭ꯔꯒ ꯑꯇꯣꯞꯄꯒꯤ ꯇꯤꯝꯗꯔꯣ ꯍꯥꯏꯕꯅꯦ
ꯅꯣꯔꯋꯦ
ꯅꯣꯔꯋꯦ ꯍꯥꯏꯕꯗꯤ ꯀꯔꯤꯒꯤ ꯅꯣꯔꯋꯦꯗ ꯁꯞꯄꯣꯔꯠ ꯇꯧꯔꯤꯅꯣ ꯍꯜꯂꯦꯗ ꯂꯩꯕꯒꯤꯔꯣ?
ꯃꯁꯝ ꯌꯥꯝ ꯁꯥꯡ ꯋꯥꯡꯉꯒ ꯌꯥꯝ ꯁꯥꯡꯕꯗꯣ ꯍꯣꯏ ꯍꯣꯏ ꯍꯣꯏ ꯃꯥꯒꯤ ꯃꯤ ꯆꯠꯂꯦ ꯍꯧꯖꯤꯛꯀꯟ
ꯎꯝ ꯆꯂꯦ ꯆꯂꯦ
ꯅꯍꯥꯟꯁꯨ ꯑꯩ ꯌꯦꯡꯒꯦ ꯌꯦꯡꯒꯦ ꯌꯦꯡꯉꯤꯅ ꯅꯣꯔꯋꯦꯒꯤ ꯁꯥꯅꯕꯗꯨ ꯌꯦꯡꯉꯤ ꯌꯦꯡꯉꯤ ꯍꯥꯏꯕ ꯑꯗꯨꯕꯨ ꯃꯥꯅ ꯁꯕꯁꯇꯤꯇꯨꯗ ꯇ ꯂꯩꯕ
ꯑ
ꯑ ꯑꯗꯨꯗꯤ ꯉꯁꯤꯗꯤ ꯌꯦꯡꯉꯅꯤꯕ ꯅꯣꯔꯋꯦ ꯒꯤꯗꯤ
ꯎ
ꯑꯩꯁꯨ ꯃꯥ ꯆꯥꯔꯦ
ꯑ
ꯇ ꯗꯒꯨꯝꯕ ꯈꯟꯕꯀꯣ
ꯑꯣ ꯇꯦꯟ ꯊꯥꯔꯇꯤꯗ ꯂꯩꯕꯅꯦ ꯌꯨꯝꯗ ꯂꯩꯕ꯭ꯔꯣ
ꯍꯜꯂꯣ
ꯌꯨꯝꯗ ꯂꯩꯕ꯭ꯔꯣ?
ꯑꯩꯔꯣ
ꯑꯣ
ꯌꯨꯝꯗꯅꯦ ꯍꯧꯖꯤꯛ ꯉꯛꯇ ꯆꯥꯛ ꯇ‌ꯣꯛꯑꯒ ꯃꯄꯥꯟ ꯊꯣꯔꯛꯏꯕꯀꯣ
ꯑꯣ ꯅꯣꯡ ꯅ‌ꯣꯡ ꯇꯥꯗꯕ꯭ꯔ‌ꯣ
ꯉꯁꯥꯏ ꯈꯔ ꯇꯥꯏ ꯑꯗꯨꯕꯨ ꯃꯉꯥꯒꯨꯝꯕꯀꯣ ꯇꯥꯔꯒ ꯑꯃꯨꯛ ꯑꯃꯨꯛꯀ ꯇ‌ꯣꯛꯈ꯭ꯔꯦꯕ ꯑꯗꯨꯒꯤ ꯍꯨꯖꯤꯛ ꯈꯔꯁ ꯏꯪꯉꯤ ꯏꯪꯉꯦ
ꯑꯁ ꯑꯈꯣꯏꯗꯤ ꯁꯥꯏ ꯑꯌꯨꯛꯇꯗꯤ ꯑꯌꯨꯛꯇꯤ ꯅ‌ꯣꯡ ꯆꯨꯔꯝꯃꯦ ꯁꯥꯏ
ꯄꯥꯏꯂꯩꯗꯤꯅ ꯍꯧꯖꯤꯛꯀꯥꯟꯁꯦ ꯅꯣꯡ ꯆꯨꯕ ꯃꯇꯝꯅꯤ ꯑꯗꯨꯕꯨ ꯑꯩꯈꯣꯏꯒꯤ ꯂꯝꯗꯗꯤ ꯅꯣꯡ ꯆꯨꯕꯁꯦ ꯇꯝꯕ ꯉꯝꯗꯦ
ꯑꯈꯣꯏꯔꯣꯝꯗꯅ ꯑꯃꯨꯛ ꯅꯣꯡ ꯆꯨꯕꯁꯤ ꯌꯥꯝ ꯋꯥꯠꯄ
ꯑꯣ ꯍꯧꯖꯤꯛꯁꯨ ꯁꯨꯔꯤꯔ ꯅꯣꯡꯁꯦ
ꯍꯧꯖꯤꯛ ꯆꯨꯗ‌ꯦ
ꯍꯣꯏ ꯌꯥꯝ ꯐꯥꯏꯅꯦ
ꯅ‌ꯣ ꯆꯤꯡꯗ ꯂꯩꯕ꯭ꯔꯣ
ꯅꯠꯇꯦ ꯆꯤꯡ ꯅꯠꯇ꯭ꯌꯦ
ꯂꯦꯟꯗꯔ
ꯍꯣꯏ ꯃꯥꯅꯦ
ꯑꯥ
ꯍꯖꯤꯛ ꯈꯪꯗ꯭ꯔꯣ ꯑꯈꯣꯏ ꯑꯅꯤ ꯁꯤ ꯋꯥꯔꯤ ꯁꯥꯕꯁꯦ ꯉꯁꯥꯏꯁꯨ ꯁꯥꯕ ꯃꯥꯜꯂꯦꯗꯀꯣ
ꯈꯪꯗ꯭ꯔꯤꯀꯣ ꯉꯁꯥꯏ ꯁꯥꯗꯕ ꯃꯥꯜꯂꯦꯗ
ꯈꯪꯗꯦ ꯅꯪ ꯃꯄꯥꯟꯗ ꯅꯪ ꯃ ꯈꯪꯗꯦ ꯅꯪ ꯃꯄꯥꯟꯗ ꯕꯣꯜ ꯁꯅꯩ ꯍꯥꯏꯕ ꯅꯪꯉꯣꯟꯗꯒ ꯃꯤ ꯑꯇꯣꯞꯄ ꯈꯪ ꯑꯁꯣ ꯃꯤ ꯃꯌꯥꯝꯅ ꯀꯩ ꯍꯥꯏꯁꯤꯔ ꯑ ꯋꯥꯆꯦꯞꯀꯨꯝꯕꯒ ꯑꯃꯨꯛ ꯇꯧꯔꯒ ꯇꯧꯁꯤ ꯑꯗꯨ ꯑꯗꯥ ꯍꯥꯏꯕꯀ‌ꯣ ꯑ ꯂꯤꯁꯀꯨꯝꯕꯗꯤ ꯅꯝꯕꯔꯁꯤꯡꯅ ꯂꯥꯛꯄꯀꯣ
ꯑꯣ ꯑꯣ
ꯑꯗꯨ ꯀꯔꯝ ꯃꯥꯏꯅ ꯈꯪꯉꯦ ꯇꯧꯕ ꯃꯥꯡꯒꯨꯝ ꯇꯧꯕꯗꯨꯅ ꯃꯥꯡꯒꯨꯝ ꯈꯪꯗꯦ
ꯈꯪꯗꯦ ꯑꯩꯖꯨ ꯀꯥꯎꯔꯦ
ꯍꯣꯏ
ꯃꯤ ꯑꯃ ꯈꯛꯅ ꯅꯠꯇꯕꯅꯤꯅ
ꯍꯣꯏ ꯑꯗꯨꯒꯤꯅꯦ ꯑꯗꯨ ꯆꯨꯝꯃ‌ꯦ ꯑꯗꯨꯒꯤꯅꯦ ꯃꯤ ꯃꯤꯁꯤꯡꯁꯦ ꯀ꯭ꯔꯤ ꯍꯥꯏꯁꯤꯔꯥ ꯃꯥ ꯑꯥ ꯑ ꯃꯤ ꯑꯃꯕꯨ ꯀꯣꯜ ꯇꯧꯔ ꯑꯗꯨ ꯑꯗꯥ ꯇꯧꯕꯀꯣ ꯃꯈꯣꯏꯁꯤꯡꯁꯨ
ꯑꯥ ꯑꯥ
ꯀꯣꯜ ꯀꯝꯐ꯭ꯔꯦꯟꯁ ꯀꯨꯝꯕ ꯊꯝꯕ ꯌꯥꯔꯗꯤ ꯐꯖꯒꯗꯧꯕꯅꯤꯍꯦ
ꯀꯔꯝꯅ
ꯍꯥꯏꯕꯗꯤ ꯀꯔꯤ ꯍꯥꯏꯁꯤꯔ ꯃꯤ ꯑꯍꯨꯝ ꯃꯔꯤꯒꯨꯝꯕꯗ ꯆꯪꯉꯗꯤꯀꯣ ꯅꯨꯡꯉꯥꯏꯒꯅꯤꯕ
ꯍꯣꯏ ꯑꯃꯨꯛꯀ ꯁꯥꯔꯦ ꯑꯃꯨꯀ ꯑꯃꯨꯀ ꯅꯨꯄꯤ ꯍꯥꯏꯁꯤꯔ ꯅꯨꯄꯤ ꯑꯃꯒ ꯑꯃꯨꯛ ꯁꯥꯔꯦ ꯅꯨꯄꯥ ꯑꯃ ꯑꯃꯨꯛꯀ ꯍꯥꯏꯔꯦ ꯑꯗꯨꯗꯀꯣ ꯌꯥꯝ ꯐꯖꯒꯅꯦꯕ ꯑꯗꯣ ꯀꯟꯐꯔꯦꯟꯁ ꯊꯝꯃꯗꯤ
ꯍꯣꯏ ꯑꯗꯨꯒ ꯀꯔꯤ ꯍꯥꯏꯁꯤꯔꯥ ꯑꯥꯝ ꯃꯁꯤꯒꯤ ꯄ꯭ꯂꯦꯠ ꯐꯣꯝꯁꯦ ꯑꯃꯨꯛꯀ ꯕꯤꯗꯤꯀꯣꯜ ꯇꯧꯕ ꯌꯥꯔꯗꯤꯀꯣ ꯂꯣꯏꯔꯦ ꯇꯁꯦꯡꯅ ꯍꯥꯏꯕꯅꯤ ꯑꯗꯨꯕꯨ ꯑꯣꯏꯗꯤ ꯂꯣꯏꯅꯃꯛ ꯀꯔꯤ ꯍꯥꯏꯁꯤꯔꯥ ꯃꯤ ꯈꯨꯗꯤꯡꯃꯛ ꯄꯩꯁꯥ ꯃꯥꯡꯉꯅꯤ ꯗꯇꯥ ꯍꯥꯞꯄꯒꯤ
ꯍꯣ ꯃꯥꯅꯦ ꯃꯥꯅꯦ ꯆꯨꯝꯅ ꯑꯜꯂꯤꯃꯤꯠꯇ ꯑ ꯑꯜꯂꯤ ꯑꯜ ꯑꯜꯂꯤꯃꯤꯠ ꯇꯦꯠ ꯑꯣꯏꯕꯒꯤ ꯅꯨꯡꯉꯥꯏꯕꯩ ꯋꯥꯅꯤ
ꯍꯣꯏ ꯑꯗꯨꯒꯤꯅꯦ
ꯑꯥ
ꯑꯩꯁꯨ ꯉꯁꯤ ꯈꯛꯇ ꯉꯁꯤꯒꯤ ꯊꯕꯛꯁꯤ ꯇꯧꯕꯅꯤꯀꯣ
ꯑꯣ ꯑꯣ
ꯑꯗꯨ ꯑꯩ ꯏꯃꯥꯟꯅꯕꯒ ꯃꯁꯤ ꯊꯕꯛꯁꯤ ꯇꯧꯎ ꯍꯥꯏꯕꯗꯤ ꯀꯔꯤ ꯍꯥꯏꯁꯤꯔ ꯃꯥꯅ ꯍꯥꯏꯕꯁꯤ ꯆꯨꯝꯗꯤ ꯆꯨꯝꯃꯀꯣ ꯑꯗꯨꯕꯨ ꯑꯥ ꯃꯁꯤꯒꯨꯝꯕꯗ ꯑꯥ ꯍꯥꯏꯔ ꯃꯁꯤꯒꯨꯝꯕ ꯃꯐꯥꯝꯗꯗꯤ ꯋꯥꯔꯤ ꯁꯥꯕ ꯌꯥꯝ ꯅꯨꯡꯉꯥꯏꯕ ꯕꯅꯤ ꯍꯥꯏꯕ ꯑꯗꯨ ꯀꯔꯤ ꯀꯔꯤ ꯃꯔꯝꯒꯤꯅꯣ ꯍꯥꯏꯕꯁꯤꯀꯣ ꯀꯔꯤ ꯃꯔꯝꯒꯤꯅꯣ ꯃꯁꯤꯒꯤ ꯑꯥ ꯃꯐꯝꯗ ꯋꯥꯔꯤ ꯁꯥꯕ ꯍꯩ ꯑꯥ ꯅꯨꯡꯉꯥꯏꯕꯁꯦ ꯑꯩ ꯍꯪꯕ ꯑꯗꯨ ꯃꯥꯟꯅ ꯍꯥꯏꯕꯗꯤ ꯑ ꯑꯩꯁꯤ ꯈꯪꯉꯥ ꯃꯁꯤꯒꯤ ꯂꯣꯟꯁꯦ ꯌꯥꯝꯗꯣ ꯍꯥꯏ ꯍꯥꯏꯔꯦꯕꯀꯣ ꯑꯗꯣ ꯅꯪꯅ ꯉꯥꯡꯉꯗꯤꯅ ꯑꯃꯨꯛꯀ ꯍꯥꯏꯒꯅꯤ ꯍꯥꯏꯕ
ꯑꯥ ꯑꯥ ꯑꯗꯨꯗꯤ ꯆꯨꯝꯃꯦ ꯑꯗꯨꯗꯤ ꯆꯨꯝꯃꯦ
ꯑꯗꯨꯒ ꯑꯃꯅ ꯃꯁꯤꯒꯤ ꯃꯐꯝꯗ ꯅꯨꯄꯤꯁꯤꯡ ꯌꯥꯝ ꯂꯥꯛꯏ ꯍꯥꯏꯕꯒꯣ ꯃꯥꯅ
ꯑ
ꯍꯣ ꯃꯥꯅ ꯍꯥꯏꯌꯦꯀꯣ ꯃꯥꯅ ꯍꯥꯏꯌꯦꯕ ꯍꯣꯏ ꯑꯩꯗꯤ ꯊꯥꯖꯗꯦ ꯑꯗꯨꯕꯨ ꯑꯩ ꯑꯥ ꯀꯔꯤ ꯍꯥꯏꯁꯤꯔ ꯋꯥꯆꯞꯇꯀꯣ ꯖꯣꯏꯟ ꯇꯧꯕ ꯃꯇꯝꯗ ꯀꯔꯤ ꯍꯥꯏꯁꯦꯔ ꯅꯝꯕꯔꯁꯤꯡꯗꯣ ꯌꯦꯡꯕ ꯃꯇꯝꯗ ꯂꯣꯏꯅꯃꯛ ꯂꯩꯌꯦꯕꯀꯣ
ꯑꯥ ꯑꯥ
ꯑꯗꯨ ꯍꯣꯏ ꯅꯨꯡꯉꯥꯏ ꯋꯥꯔꯤ ꯁꯥꯕꯁꯤꯀꯣ
ꯑꯥ ꯑꯥ
ꯑ ꯃꯤꯡꯅꯁꯨ ꯃꯤꯡꯅ ꯎꯨ ꯎꯗꯦ ꯑꯗꯨꯕꯨ ꯃꯁꯤꯒꯨꯝꯕ ꯃꯐꯝꯗ ꯁꯥ ꯑꯥ ꯋꯥꯔꯤ ꯁꯥꯕꯁꯦ
ꯑꯥ
ꯌꯥꯝ ꯅꯨꯡꯉꯥꯏꯌꯦꯕ ꯃꯈꯣꯏꯒꯤ ꯇꯤꯝꯅꯁꯨ ꯌꯥꯝ ꯊꯥꯒꯠꯆꯔꯦꯕ ꯃꯁꯤ
ꯑꯥ ꯃꯃꯥꯡ
ꯑꯗꯨꯒꯤꯅꯤ ꯅꯪꯅ ꯀ꯭ꯔꯤ ꯆꯥꯕ꯭ꯔꯣ ꯉꯁꯤ
ꯉꯁꯤ ꯑꯩꯈꯣꯏ ꯉꯁꯤ ꯀꯥꯡꯁꯣꯏ ꯆꯥꯏꯌꯦ
ꯍꯥꯎꯕꯅꯤ ꯍꯦ ꯀꯥꯡꯁꯣꯏꯗꯤ ꯍꯥꯎꯕꯅꯤ ꯍꯥꯎꯕꯅꯤ ꯑꯩꯁꯨ ꯀꯥꯡꯁꯣꯏ ꯄꯥꯝꯃꯦ ꯀꯪꯁꯣꯏꯒ ꯎꯇꯤꯒ ꯀꯃꯀꯣ ꯑꯁ ꯂꯥꯏꯔꯤꯛ
ꯑꯩꯖꯨ ꯎꯇꯤ ꯄꯥꯝꯃꯦ
ꯑꯩꯈꯣꯏꯒꯤ ꯂꯩꯐꯝꯗꯁꯨ ꯎꯇꯤ ꯂꯩꯕꯒꯤ ꯃꯐꯝ ꯃꯐꯝ ꯂꯩꯕꯀꯣ ꯆꯥꯛ ꯆꯥꯕ ꯃꯐꯝꯗꯣ
ꯑꯥ
ꯑꯗꯣ ꯌꯥꯝꯁꯨ ꯇꯥꯡꯗꯦ ꯃꯈꯣꯏꯗꯤ
ꯑꯣ
ꯌꯥꯝꯅꯁꯨ ꯇꯥꯡꯗꯦ ꯑꯗꯨꯒ ꯃꯈꯣꯏꯅ ꯁꯦꯝꯕꯁꯤ ꯌꯥꯝ ꯐꯖꯅ ꯁꯦꯝꯃꯤꯕ ꯃꯈꯣꯏꯁꯦ
ꯑꯥ
ꯎꯠꯇꯤ ꯎꯇꯤꯒꯨꯝꯕ ꯑꯗꯨꯒ ꯌꯣꯡꯆꯥꯛꯒꯤ ꯃꯔꯨꯒ ꯁꯤꯡꯖꯨꯒꯨꯝꯕꯗꯣ ꯁꯤꯅ ꯆꯁꯤꯡꯖꯨ ꯌꯥ ꯁꯤꯡꯖꯨꯒꯨꯝꯕꯗꯣ
ꯑꯥ
ꯌꯣꯡꯆꯥꯛꯀꯤ ꯁꯤꯖꯟꯗꯤ ꯑꯁ ꯅꯨꯡꯉꯥꯏꯕꯗꯤ ꯍꯦ ꯃꯈꯣꯏꯅ ꯁꯦꯝꯕ ꯑꯁꯦꯡꯕꯅꯤ ꯑꯩꯈꯣꯏꯒꯤ ꯃꯐꯝꯗꯀꯣ
ꯑ
ꯃꯈꯣꯏꯅ ꯁꯦꯝ ꯑꯍꯩꯕ ꯃꯤ ꯌꯥꯝ ꯂꯩꯕ
ꯅꯪꯗꯤ ꯀꯩ ꯀꯩ ꯍꯣꯠꯅꯔꯤꯒꯦ
ꯑꯩꯔꯣ
ꯑꯥꯎ
ꯑꯩꯖꯦ ꯊꯕꯛ ꯇꯧꯗꯤꯗ ꯍꯧꯖꯤꯛꯇꯤ ꯁꯨꯃꯥꯏꯅ ꯂꯩꯔꯒꯀꯣ ꯑꯩꯒꯤ ꯔꯤꯖꯥ ꯉꯥꯏꯔꯤꯕꯅꯤꯅ
ꯑ
ꯑꯗꯨꯕꯨ ꯑꯁ ꯑꯩꯒꯤ ꯃꯥꯡꯗ ꯌꯥꯗꯦ ꯍꯧꯖꯤꯛꯀꯥꯟꯁꯦ ꯔꯤꯖꯥꯠ ꯊꯣꯛꯂꯛꯀꯗꯧꯕꯒꯤ
ꯀꯔꯤ ꯔꯤꯖꯜꯅꯣꯕ ꯀꯔꯤ ꯑꯦꯛꯖꯥꯝ ꯊꯥꯈꯤꯕꯅꯣꯕ
ꯑꯩꯒꯤꯔꯣ ꯑꯩꯒꯤꯗꯤ ꯑꯦꯝ ꯑꯦꯒꯤꯅꯦꯕꯀꯣ
ꯑꯣ ꯌꯥꯏꯅꯦ ꯅꯣꯏꯅ ꯑꯗꯨꯨ ꯐꯥꯎꯕ ꯇꯝꯕ ꯉꯝꯃꯤꯗꯣ ꯂꯥꯏꯕꯛ ꯌꯥꯝ ꯐꯔꯕꯅꯦ
ꯇꯝꯕ ꯉꯝꯕ ꯅꯠꯇꯤꯌꯦ ꯏꯄꯥ ꯏꯃꯥꯅ ꯇꯝꯃꯨ ꯍꯥꯏꯕꯒꯤꯅꯤ
ꯑꯗꯨ ꯐꯠꯇ꯭ꯔꯣ ꯏꯄꯥ ꯏꯃꯥꯅ ꯑꯗꯨ ꯇꯃꯣ ꯍꯥꯏꯕꯗꯨ ꯐꯠꯇꯔꯣ ꯑꯩꯈꯣꯏꯗꯤ ꯉꯝꯗꯕꯅꯤꯅ ꯇꯝꯕ ꯉꯝꯗꯔꯦ ꯑꯗꯨ ꯐꯥꯎ ꯌꯥꯎꯕꯅ
ꯍꯣꯏ ꯑꯗꯨꯗꯤ ꯆꯨꯝꯃꯦꯀꯣ ꯑꯗꯨꯗꯤ ꯑꯩꯈꯣꯏꯕꯨ ꯑꯩꯈꯣꯏꯅ ꯇꯝꯕ ꯉꯝꯗꯦ ꯍꯥꯏꯕꯁꯨ ꯑꯩꯈꯣꯏꯒꯤ ꯏꯃꯥ ꯏꯄꯥꯅꯀꯣ ꯇꯥꯝꯃꯣ ꯇꯥꯝꯃꯣ ꯇꯨꯡꯒꯤ ꯄꯨꯟꯁꯤꯒꯤ ꯌꯥꯝ ꯂꯩꯕꯥꯛ ꯐꯥꯒꯅꯤ ꯍꯥꯏꯕꯀꯣ
ꯃꯥꯟꯅꯦ ꯃꯥꯅꯦ
ꯃꯈꯣꯏꯅ ꯍꯥꯏꯕꯀꯣ ꯑꯗꯣ ꯑꯩ ꯇꯝꯃꯦꯕ ꯑꯗꯨꯕꯨ ꯉꯁꯥꯏ ꯍꯥꯏ ꯍꯥꯏꯕꯗꯣ ꯔꯤꯖꯥꯔꯗꯤ ꯑꯃꯨꯛꯀ ꯊꯣꯛꯂꯛꯀꯅꯤꯕꯀꯣ ꯑꯗꯨ ꯍꯧꯖꯤꯛꯀꯥꯟ ꯑꯩꯒꯤ ꯃꯥꯡꯉꯗꯤ ꯐꯠ ꯐꯠ ꯐꯠꯇꯕ ꯃꯥꯡ ꯎꯏꯕꯀꯣ ꯔꯤꯖꯥꯔ ꯊꯂꯛꯇꯕ ꯈꯪꯗꯦ ꯄꯥꯁ ꯇꯧꯒꯗ꯭ꯔꯥ ꯐꯦꯜ ꯇꯧꯗ꯭ꯔꯥ ꯈꯪꯗ꯭ꯔꯤꯕ
ꯀꯔꯤꯁꯨ ꯈꯟꯒꯅꯣ ꯑꯗꯨꯗꯤ ꯃꯀꯨꯒꯤ ꯃꯪꯅꯦ ꯃꯪ ꯊꯥꯖꯔꯨꯅꯨ
ꯑꯗꯨꯕꯨꯃꯪꯁꯨ ꯆꯨꯝꯅ ꯆꯨꯝꯅ ꯊꯣꯂꯛꯄꯀꯣ ꯑꯗꯨꯒꯤ ꯈꯔ ꯈꯔꯛꯗꯤ ꯑꯗꯨꯒꯤꯅꯤ ꯑꯩ ꯍꯥꯏꯔꯤ ꯑꯁꯦꯡꯕꯅꯤ ꯑꯩꯒꯤ ꯃꯥꯡꯗ ꯄꯥꯏꯔꯒ ꯂꯩꯕ ꯑꯗꯨꯒ ꯑꯩꯒꯤ ꯃꯥꯡꯗ ꯑꯥ ꯒꯥꯔꯤ ꯊꯧꯔꯒ ꯂꯩꯕꯀꯣ ꯑꯗꯨꯒ ꯑꯩꯒꯤ ꯃꯪꯗ ꯀꯞꯅ ꯂꯩꯕ ꯑꯗꯨꯗꯨꯒꯤ ꯃꯪꯁꯤꯅ ꯈꯥꯡꯅꯦꯕꯀꯣ ꯑꯗꯨꯒꯤꯅꯦ ꯂꯝꯕꯤꯗ ꯆꯠꯂꯤꯔꯣ
ꯆꯠꯇꯦ
ꯑꯣ